ꯍꯜꯂꯣ
ꯀꯩꯗꯧꯔꯤꯅꯣ ꯑ ꯇꯥꯕꯔ ꯑꯣ ꯑꯣ ꯇꯥꯏ ꯀꯣ
ꯑꯎ ꯇꯥꯏꯌꯦꯦ ꯅꯟ ꯀꯦꯀꯦ
ꯑꯩꯗꯤ ꯐꯝꯃꯒ ꯂꯩꯔꯤꯌꯦ
ꯑꯩ ꯎꯝ ꯆꯥꯛ ꯆꯥꯔ
ꯍꯣꯏ ꯆꯥꯔꯦ ꯅꯪꯗꯤ
ꯎꯝ ꯎ ꯆꯥꯗꯔꯤ ꯎꯝ ꯀꯔꯤ ꯏꯟꯖꯡ‌ ꯆꯥꯔꯒ‌ꯦ
ꯎ ꯁꯤꯖꯀꯣ ꯀꯩꯅ‌ꯣꯝꯃ ꯎꯝ ꯑꯁ ꯑꯩꯁꯨ ꯍꯥꯏꯕ ꯍꯩꯇꯦꯅꯦ ꯃꯅꯥ ꯑꯃ ꯆꯥꯏꯅꯦ
ꯉꯥ
ꯅꯠꯇꯦ ꯚꯅꯅꯥꯁ ꯗꯦꯝꯗꯣ ꯈꯪꯕ꯭ꯔꯥ
ꯑꯣ ꯑꯣ ꯑꯣ ꯑꯣ
ꯑꯗꯨ ꯑꯗꯨ ꯆꯥꯏ ꯅꯣꯡ ꯇꯥꯕ꯭ꯔꯣ ꯍꯧꯖꯤꯛ
ꯎꯝ ꯍꯧꯖꯤꯛꯇꯤ ꯇꯥꯕ ꯇꯣꯛꯈ꯭ꯔꯦ
ꯑꯣ ꯑꯣ ꯅꯪ ꯇꯝꯄꯥꯛꯇꯔꯥ ꯆꯤꯡꯗꯔꯥ
ꯑꯣ ꯑꯩ ꯇꯝꯄꯥꯛꯇ ꯂꯩꯦ
ꯑꯣ ꯑꯩꯁꯨ ꯇꯝꯄꯥꯛꯀꯤꯅꯦ
ꯑꯣ ꯎ ꯃ ꯋꯥꯏꯁꯤ
ꯍꯥꯥ
ꯅ ꯗꯒꯤꯁꯨ ꯅꯖꯨꯗ
ꯍꯧꯖꯤꯛꯇꯤ ꯆꯨꯕ ꯂꯦꯞꯈ꯭ꯔꯦ ꯉꯁꯥꯏꯗꯤ ꯅꯣꯡ ꯆꯨꯨꯔꯝꯕꯅꯦ
ꯎ
ꯅꯪꯗꯤ ꯀꯩ ꯀꯩ ꯇꯧꯅꯤ ꯌꯦꯡꯁꯤꯌ
ꯃꯁꯤꯗꯤ ꯅꯧꯖꯨꯕꯔꯤ ꯂ ꯑꯗꯨ ꯌꯗꯂꯦ
ꯊꯕꯛꯀꯨꯝꯕ ꯆꯠꯂꯣꯏ
ꯑꯥꯎ ꯑꯩ ꯆꯜꯂꯔꯣꯏ ꯉꯁꯤꯗꯤ
ꯎꯝ ꯑꯩꯗꯤ ꯆꯠꯅꯤ
ꯑ
ꯑꯥꯐꯇꯔꯅꯨꯟ ꯁꯤꯐ ꯇꯥꯕ ꯉꯁꯤ
ꯅꯪ ꯀꯩꯒꯤ ꯍꯥꯏꯒꯦ ꯑꯗ ꯍꯥꯏꯗꯤ
ꯑꯩ ꯇ꯭ꯔꯦꯅꯤꯡ ꯂꯣꯏꯔꯦ ꯑꯩ ꯏꯟꯇꯔꯟ ꯆꯠꯂꯤ
ꯑꯣ ꯅꯨꯡꯉꯥꯏꯕ ꯑꯩꯗꯤ ꯎꯝ ꯑꯩꯁ ꯑ ꯀ
ꯎꯝ ꯂꯣꯏꯗ꯭ꯔꯤ
ꯌꯥꯁ ꯑꯣ ꯂꯣꯏꯗ
ꯑ ꯑ ꯑꯩꯗꯤ ꯇ꯭ꯔꯦꯟꯅꯤꯡ ꯂꯣꯏꯔꯦ ꯀꯩꯅꯣ ꯏꯟꯇꯔꯟ ꯆꯠꯄꯀꯣ ꯑꯗꯒꯤ ꯁꯨꯇꯤ ꯂꯧꯕ ꯌꯥꯗꯕ
ꯋꯥꯕ꯭ꯔꯥ ꯏꯟꯇꯔꯟ ꯇꯧꯕꯁꯦ
ꯍꯣꯏ ꯑꯗꯨꯝ ꯑꯗꯨꯝ ꯅꯨꯡꯉꯥꯏꯁꯨ ꯅꯨꯡꯉꯥꯏ ꯋꯥꯁꯨ ꯋꯥꯏ
ꯑꯅꯤꯃꯛ ꯅꯦꯗ ꯃꯤꯛꯁ ꯇꯧꯋꯦ ꯑꯃꯨꯛ ꯃꯔꯛ ꯑꯃꯗ ꯍꯥꯏꯗꯤ ꯇꯟꯕ
ꯑꯥꯎ
ꯁꯤꯒꯨꯝꯕ ꯋꯦꯗꯔꯗꯗꯤ ꯇꯟꯕꯅꯦ
ꯎꯝ ꯎꯝ ꯇꯁ
ꯍꯥꯥ
ꯃꯄꯥꯟꯒ ꯆꯠꯃꯤꯡꯗꯝꯅꯤ
ꯀꯩ ꯍꯥꯏꯕ
ꯅꯣꯡ ꯆꯨꯕ ꯃꯇꯝꯗꯗꯤ ꯃꯄꯥꯟ ꯊꯣꯛꯅꯤꯡꯗꯕꯅꯦꯕ
ꯍꯣꯏ ꯍꯣꯏ ꯍꯣꯏ ꯆꯠꯅꯤꯡꯗꯦ ꯑꯗꯣ ꯎꯄꯥꯏ ꯂꯩꯇꯦ ꯎꯝ ꯅꯣꯡ ꯆꯨꯔꯁꯨ ꯆꯨꯗ꯭ꯔꯁꯨ ꯅꯨꯡꯁꯥ ꯁꯥꯔꯁꯨ ꯍꯣꯏꯗꯤ ꯆꯠꯀꯗꯕꯅꯤ ꯎꯄꯥꯏ ꯂꯩꯇꯦ
ꯑ ꯎꯝ ꯎꯝ ꯑꯗꯨ ꯆꯠꯄ꯭ꯔꯥ
ꯎꯝ ꯑꯗꯨꯝ ꯋꯥꯛꯀꯤꯡ ꯗꯤꯁꯇꯦꯟꯁ ꯑꯣꯏꯕꯅꯤꯅꯀꯣ ꯑꯗꯨꯝ ꯈꯣꯡꯅ ꯆꯠꯂꯦ
ꯌꯥꯝ ꯍꯩꯌꯦ
ꯍꯣꯏ
ꯂꯣꯛ ꯈꯨꯕꯔ
ꯈꯨꯗꯦꯗ ꯁꯥꯏꯅꯥꯁ ꯂꯥꯏꯕꯒꯤꯅꯤ ꯁꯥꯏꯅꯥꯁ ꯈꯔ ꯀꯟꯕꯒꯤꯀꯣ ꯑꯗꯨꯒꯤꯅꯤꯗ
ꯁꯥꯏꯅꯁ ꯅꯩꯕꯁꯨ ꯌꯥꯝ ꯋꯥꯅꯤꯀꯣ
ꯍꯣꯏ ꯋꯥꯏꯑꯦ ꯅꯪ ꯑꯗꯣ ꯅꯪ ꯀꯌꯥꯃꯨꯛ ꯂꯩꯔꯤꯒꯦ ꯅꯪꯒꯤ ꯍꯧꯖꯤꯛꯁꯦ ꯁꯤꯁꯦ
ꯍꯨꯝ ꯈꯔ
ꯎꯝ ꯇꯔꯥꯃꯨꯛꯇꯤ ꯁꯨꯕ꯭ꯔꯥ
ꯑꯧ
ꯑꯗꯨꯝ ꯇꯧꯔꯛꯄ ꯌꯥꯅꯤ ꯑꯩꯉꯣꯟꯗꯁꯨ
ꯑꯩꯗꯣ ꯑꯁꯨꯛ ꯅꯪ ꯅꯪꯗꯕꯒꯨꯝꯕ꯭ꯔꯥ ꯇꯧꯔꯤꯗꯣ ꯑꯗꯨ
ꯑꯣ ꯑꯣ ꯑ ꯌꯥꯅꯤ ꯌꯥꯅꯤ ꯑꯩꯉꯣꯟꯗ ꯑꯗꯨꯝ ꯇꯧꯔꯛꯄ ꯍꯥꯏꯔꯛꯑꯣ ꯇꯧꯔꯛꯔꯀꯦ ꯍꯥꯏꯔꯗꯤ ꯎꯝ ꯅꯪꯗꯤ ꯆꯥꯛ ꯌꯦꯟꯁꯥꯡ ꯆꯥꯕ ꯊꯦꯡꯉꯤꯅ
ꯑꯧ ꯊꯦꯡꯉꯦ ꯑꯩꯈꯣꯏꯗꯣ ꯑꯗꯨꯝ ꯎꯝ ꯇꯔꯥ ꯇꯔꯥꯃꯊꯣꯏ ꯑꯗꯨꯋꯥꯏꯗꯥ ꯑꯗꯨꯝ ꯆꯥꯕꯒꯤꯕꯣ
ꯑꯣ ꯑꯗꯣ ꯀꯩ ꯌꯦꯟꯁꯥꯡ ꯊꯣꯡꯒꯦ ꯉꯁꯤꯗꯤ
ꯃꯁꯤ ꯑꯩꯁꯨ ꯍꯥꯏꯕ ꯍꯩꯇꯦ
ꯎꯝ ꯑꯩꯁꯤꯅꯦ ꯑꯗꯨꯝ ꯇꯧꯕꯅꯦ
ꯅꯪ ꯅꯪꯁꯦ ꯑꯁꯦꯡꯕꯗꯤ ꯑꯁꯤꯗꯒꯤꯔ ꯅꯠꯇ꯭ꯔꯒ ꯆꯤꯡꯗꯒꯤꯔꯥ
ꯑꯩ ꯆꯤꯡꯗꯩꯩꯅꯦ
ꯑꯣ ꯀꯔꯤ ꯁꯥꯏꯠꯇ ꯑꯣꯏꯒꯦꯔꯥꯀꯣ ꯑꯦꯛꯖꯦꯛ ꯍꯥꯏꯗꯕꯤꯗ ꯀ꯭ꯂꯨ ꯍꯥꯏꯔꯛꯑꯅꯤ
ꯑꯣ ꯇꯤ ꯑꯦꯝꯃꯦꯜ ꯈꯪꯉꯤꯀꯣ
ꯑꯥ
ꯗꯤꯁꯇ꯭ꯔꯤꯛ
ꯅꯪ ꯀꯣꯝꯂꯥ ꯀꯣꯝꯂꯥ ꯀꯩꯅꯣꯃ ꯑꯗꯨꯒꯤꯔ ꯀꯣꯝꯂꯥ ꯍꯧꯕꯒꯤ ꯃꯐꯝꯗꯒꯤꯔ
ꯅꯠꯇꯦ ꯑꯩꯅ ꯑꯩꯅ ꯑꯥ ꯗꯤꯌꯦꯃꯦꯜ ꯆꯠꯇ ꯂꯝꯕꯤꯗꯨ ꯑꯗꯨꯗꯒꯤ ꯆꯪꯗꯣꯏꯕ ꯈꯔ ꯀꯣꯟꯅꯔꯗꯨꯋꯥꯏꯗ ꯀꯥꯆꯤꯟ
ꯑꯗꯨ ꯑꯗꯨꯗꯒꯤ ꯍꯦꯟꯕ꯭ꯔꯥ ꯅꯠꯇ꯭ꯔꯒ ꯑꯗꯨ ꯌꯎꯗꯕ꯭ꯔꯥ ꯇꯤ ꯑꯦꯝ ꯑꯦꯜꯗꯣ
ꯌꯥꯎꯗꯦ
ꯑꯣ ꯁꯣꯔꯠꯀꯠ ꯆꯠꯄ ꯂꯝꯕꯤꯗꯨꯔꯥ
ꯎꯝ ꯑꯥꯎ ꯃꯣꯏ ꯑꯗꯨꯒꯤ ꯂꯝꯕꯤꯗꯨ ꯌꯧꯗ꯭ꯔꯤꯉꯩꯗꯀꯣ
ꯑꯣ ꯑꯦꯟ ꯑꯦꯟꯆ ꯍꯧꯕꯗꯨꯔꯥ
ꯑ ꯑꯦꯟꯅ ꯍꯧꯕ ꯑꯃ ꯎꯝ
ꯁꯛꯑꯕ ꯃꯐꯝꯗꯣ
ꯑ ꯑꯦꯜꯅ ꯍꯧꯕꯅꯦ ꯑꯦꯜꯅ
ꯑꯦꯜꯅ ꯑꯣ
ꯆꯤꯟꯗ
ꯎꯝ
ꯑꯣ ꯑꯣ ꯑꯦꯜ ꯑꯦꯟ ꯑꯦꯟ ꯑꯦꯟꯗꯤ ꯈꯪꯗꯤ ꯈꯪꯉꯕꯅꯤꯅ
ꯑꯦꯝꯁꯦ ꯑꯦꯟ ꯌꯨ ꯆꯪꯕꯗꯕ
ꯑꯦꯟ ꯑꯣꯗꯣ
ꯑꯣ
ꯎꯝ
ꯑ
ꯑ
ꯑꯣ ꯎꯝ ꯍꯣꯏ ꯑꯗꯨ ꯅꯠꯇꯕ ꯑꯗꯨꯗꯒꯤ ꯑꯧ ꯑꯧ
ꯑꯦꯜ ꯑꯦꯜꯅ ꯍꯥꯏꯕꯁꯦ ꯑꯅꯤ ꯂꯩꯌꯦꯕ ꯑꯃꯅ ꯑꯦꯜ ꯌꯨꯅ ꯍꯧꯕ ꯑꯃ ꯑꯃꯁꯨ ꯑꯦꯜ ꯌꯨ ꯍꯥꯎ
ꯎꯝ ꯑꯩꯒꯤ ꯑ ꯑꯦ ꯗꯕ꯭ꯂꯤꯎ ꯈꯪꯕ꯭ꯔ
ꯑꯦ ꯗꯕ꯭ꯂꯤꯎ
ꯑꯣ
ꯑꯣ
ꯑꯗꯨꯒꯤꯗ ꯑꯗꯨꯝ ꯆꯠꯄ ꯌꯥ
ꯑꯣꯀꯦ ꯈꯪꯉꯦ ꯈꯪꯉꯦ ꯎꯝ ꯎꯝ ꯑꯣ ꯑꯣ ꯑꯣ ꯈꯪꯉꯦ ꯍꯧꯖꯤꯛꯇꯤ
ꯑ
ꯑ ꯑꯗꯨꯗ ꯂꯩꯕ ꯅꯨꯡꯉꯥꯏꯕ꯭ꯔꯥ
ꯑꯃ ꯑꯦ ꯗꯕ꯭ꯂꯤꯎ ꯌꯨꯝ ꯂꯥꯛꯇꯗꯔꯥ
ꯎꯝ ꯅꯪ ꯑꯗꯨꯗ ꯂꯩ ꯅꯪ ꯑꯗꯨꯗ ꯂꯩꯕꯗꯣ ꯑꯗꯨꯗ ꯂꯩꯕ ꯅꯨꯡꯉꯥꯏꯕ꯭ꯔꯥ ꯍꯥꯏꯕꯅꯤꯗ
ꯑꯣ ꯎꯝ ꯎꯝ ꯑꯗꯨꯝ ꯑꯗꯨ ꯅꯨꯡꯉꯥꯏ
ꯑꯣ ꯅꯪꯒꯤꯕꯣ ꯌꯦꯡꯗ꯭ꯔꯣ
ꯑꯣ ꯑꯩ ꯅꯍꯥꯟ ꯑꯔꯖꯦꯟꯇꯤꯅꯥꯒ ꯇꯧꯕꯗꯣ ꯑꯗꯨꯗꯣ ꯌꯦꯒꯦ ꯇꯥꯔꯒ ꯑꯗꯨ ꯇꯨꯃꯤ
ꯍꯥꯥ
ꯃꯥꯒꯤꯕ
ꯑꯩ ꯌꯦꯡꯗꯦꯗ ꯄꯥꯛ ꯌꯦꯡꯗꯦ
ꯎꯝ ꯂꯥꯁ ꯗꯦ ꯅꯨꯃꯤꯠꯇꯗꯤ ꯌꯦꯡꯉꯣ ꯅꯨꯡꯉꯥꯏꯒꯅꯤ
ꯍꯣꯏ ꯌꯦꯡꯒꯦ ꯑꯗꯨ ꯅꯨꯃꯤꯠꯇꯨꯗꯤ ꯌꯦꯡꯁꯤꯔꯅ ꯈꯜꯂꯒ ꯂꯩꯔꯦ
ꯎꯉꯗ ꯌꯦ ꯑꯗꯨꯗꯤ
ꯎꯝ ꯍꯥꯏꯕꯗꯤ ꯎ ꯌꯥꯝꯅ ꯏꯟꯇꯔꯦꯁ ꯂꯩꯇꯕꯒꯤꯀꯣ ꯑꯩꯗꯤ ꯁꯤꯒꯨꯝꯕꯗ ꯑꯗꯨ ꯑꯗꯨꯝ ꯄꯥꯛꯀ ꯌꯦꯡꯗꯦꯗ
ꯎꯝ ꯀꯔꯝ ꯀꯔꯨꯝ ꯍꯩꯗ
ꯑꯩ ꯑꯗꯨꯝ ꯑꯩꯒꯤ ꯗ꯭ꯔꯃꯥ ꯀꯣꯔꯤꯌꯟꯒꯤꯒꯨꯝꯕ
ꯑ
ꯑꯗꯨꯅ ꯑꯌꯥꯝꯕ ꯌꯦꯡꯉꯦꯗꯤ
ꯎꯝ ꯇꯗꯤꯋꯥꯂꯤ ꯆ ꯃꯥꯅꯦ ꯍ
ꯑ ꯉꯁꯤ ꯑꯦꯄꯤꯁꯣꯠ ꯑꯃ ꯊꯣꯛꯑꯅꯤ ꯉꯥꯏꯕ ꯉꯝꯗ꯭ꯔꯦ ꯑꯩ
ꯀꯔꯝꯕꯔ ꯎꯝ ꯑ ꯑꯩꯁꯨ ꯑꯗꯨ ꯑꯗꯨ ꯉꯏꯅꯦ
ꯑꯩ ꯉꯁꯤ ꯌꯦꯡꯉꯣꯏ ꯍꯌꯦꯡ ꯌꯦꯡꯒꯅꯤ ꯑꯅꯤ ꯊꯣꯛꯄ ꯀꯥꯟꯗ
ꯎꯝ ꯃꯣꯏꯗꯨ ꯀ ꯑꯩꯁꯨ ꯑꯃ ꯑꯃ ꯑꯃꯛ ꯈꯤꯇꯪ ꯄꯤꯒꯗ ꯂꯩꯅꯤ
ꯑꯗꯨꯅꯦ ꯅꯨꯃꯤꯠ ꯑꯃꯗ ꯑꯅꯤ ꯑꯅꯤ ꯊꯣꯛꯑꯜꯂꯤ ꯐꯕ
ꯑꯣ ꯑꯁ ꯑꯩꯗꯤ ꯌꯥꯝ ꯌꯦꯡꯕ ꯅꯨꯡꯉꯥꯏꯌꯦ ꯑꯗꯨꯗꯣ
ꯎꯝ ꯑꯩꯁꯤꯅꯦ
ꯏꯔꯣ ꯑꯁꯃꯃꯥꯅꯕꯤꯁꯗ ꯑꯝꯕ ꯁꯤꯦ
ꯌꯦꯡꯕ ꯅꯨꯡꯉꯥꯏꯌꯦ ꯑꯗꯨꯝ
ꯎꯝ
ꯑꯩꯁꯨ ꯁꯦꯝꯕꯗꯤ ꯌꯦꯡꯒꯦꯕ ꯏꯃꯥꯟꯅꯕꯤꯅ ꯑꯁ ꯌꯦꯡꯉꯣ ꯌꯦꯡꯕ ꯅꯨꯡꯉꯥꯏꯕꯅꯦ ꯑꯃꯔꯛ ꯌꯦꯡꯉꯣ ꯇꯔꯥꯏ ꯇꯧꯑꯣ ꯌꯥꯝ ꯅꯨꯡꯉꯥꯏꯕꯅꯤ ꯍꯥꯏꯕ ꯀꯥꯟꯗ ꯍꯣꯏ ꯑꯩꯁꯨ ꯑꯗꯨꯝ ꯌꯦꯡꯉꯛꯄꯅꯤ
ꯇꯤꯆꯔꯨ ꯑꯦ ꯂꯩ ꯁꯝꯒ ꯍꯤꯡꯉꯒ
ꯂꯣꯏꯔꯦ ꯑꯗꯨꯒꯤ ꯇꯥꯏꯞ ꯈꯔ ꯇꯧꯋꯦꯀꯣ
ꯎꯝ ꯇꯧꯕꯅꯦ
ꯎꯝ ꯌꯦꯡꯕ ꯂꯩꯔꯦ ꯇꯨꯁꯨ ꯌꯦꯡꯕ ꯅꯨꯡꯉꯥꯏ
ꯎꯝꯅꯨꯡ
ꯎꯝ ꯌꯦꯕ ꯅꯨꯡꯉꯥꯏꯌꯦ ꯑꯗꯨꯁꯨ ꯇꯤꯆꯌꯨ ꯑꯦꯂꯦꯁꯟꯁꯨ ꯑꯁ ꯑꯩ ꯑꯦꯄꯤꯁꯣꯗꯠꯇꯣ ꯉꯥꯏꯕ ꯉꯝꯗ꯭ꯔꯦ ꯁꯤꯡꯕ
ꯑꯣ ꯑꯩꯁꯨ ꯃꯤꯠ ꯑꯃꯗ ꯄꯨꯂꯞ ꯄꯤꯔꯤꯉ
ꯑꯗꯨꯅꯦ ꯍꯦꯛ ꯅꯨꯡꯉꯥꯏꯕ ꯍꯧꯔꯦ ꯍꯥꯏꯔꯗꯤꯀꯣ ꯑꯦꯄꯤꯁꯣꯠ ꯂꯣꯏꯔꯅꯤ
ꯑ
ꯈꯪꯅꯤꯡꯕꯅ ꯂꯣꯏꯔꯦ
ꯑꯦꯄꯤꯁꯣꯠ ꯀꯌꯥ ꯐꯥꯎꯔ ꯂꯩꯕꯗꯣ ꯑꯅꯤ ꯅꯦꯛꯁ ꯋꯤꯛꯇ ꯂꯣꯏꯅꯤꯡꯉꯥꯏ ꯃꯥꯜꯂꯦ
ꯑꯣ ꯑꯗꯨꯗꯤ ꯌꯥꯝꯗꯦ ꯑꯣꯏꯕꯁꯨ
ꯍꯣꯏ ꯃꯣꯏ ꯑꯦꯄꯤꯁꯣꯗ ꯇꯔꯥꯃꯨꯛ ꯀꯔꯥ ꯈꯛꯇꯪ ꯑꯣꯏꯕꯅꯤ ꯇꯔ ꯇꯔꯥꯂ ꯏꯚꯦꯟꯗ ꯑꯃ ꯈꯪꯗꯦ ꯑꯩꯁꯨ ꯐꯖꯅ ꯌꯦꯡꯗ꯭ꯔꯦ ꯑꯦꯄꯤꯁꯣꯠꯇꯤ ꯌꯥꯝꯗꯕꯅꯦ ꯃꯣꯏ ꯑꯦꯄꯤꯁꯣꯠ ꯌꯥꯝ ꯃꯜꯂꯁꯨ ꯌꯦꯡꯅꯤꯡꯗꯦꯗ
ꯑ ꯃꯥꯅꯦ
ꯑꯦꯄꯤꯁꯣꯠ ꯑꯗꯨꯝ ꯇꯔꯒꯨꯝꯕ ꯁꯤꯅ ꯆꯞ ꯆꯥꯏ
ꯎꯝ